ꯇꯥꯔꯕꯣ꯫
ꯇꯥꯌꯦ꯫
ꯎꯝ ꯑꯅꯟꯖꯤꯠꯀꯤ ꯃꯦꯁꯦꯖ ꯉꯍꯥꯛ ꯑꯃꯨꯛ ꯍꯜꯂꯨꯕ ꯑꯗꯨꯏꯅꯦ꯫
ꯎꯝ꯫
ꯄꯥꯏꯕꯗꯪ ꯀꯩꯅꫭ ꯌꯦꯡꯗꯔꯦ ꯑꯩꯅ ꯌꯦꯡꯗꯦ꯫ ꯑꯥꯏ ꯌꯦꯡꯗꯦ ꯀꯩꯅꯣ ꯍꯥꯏꯌꯦ ꯂꯋꯥꯏ ꯃꯆꯥꯒꯤ ꯄ꯭ꯂꯦ ꯑꯩꯈꯣꯏ ꯌꯦꯡꯗꯦ ꯍꯥꯏꯌꯦ꯫
ꯑꯩ ꯉꯁꯤ ꯇꯧꯔꯛꯀꯅꯣ ꯍꯥꯏꯕꯅꯤ ꯌꯥꯗꯦꯕꯁꯦ꯫
ꯃꯁꯤ-ꯃꯁꯤ ꯁꯦꯝꯗꯣꯛꯇꯧꯕ ꯌꯥꯝ ꯋꯥꯠꯂꯤꯗ꯫
ꯌꯥꯔꯥꯑꯝꯅꯤ ꯀꯩꯗꯧꯔꯒꯦ ꯄ꯭ꯔꫭ ꯇꯥꯔꯝ
ꯎꯝ꯫
ꯑꯁ ꯍꯌꯦꯡꯗꯩꯗꯤ ꯋꯥꯥꯛꯀꯤꯡ ꯑꯃꯨꯛ ꯆꯠꯂꯗꯨꯏꯅꯤ꯫
ꯏꯁ ꯅꯪꯕꯣ꯫
ꯑꯌꯨꯛ ꯉꯟꯇꯥꯗ ꯌꯦꯁ꯫
ꯊꯥꯗꯤ ꯊꯥꯖ ꯊꯥꯗꯤ ꯊꯥꯖꯒꯤꯗ꯭ꯔꯦꯗ꯫
ꯅꯣꯡ ꯆꯨꯔꯒꯒꯥꯗꯤ ꯆꯠꯂꯣꯏꯌꯦ ꯑꯗꯣ꯫
ꯍꯣꯏ ꯅꯣꯡ ꯆꯨꯒꯗꯕ ꯅꯨꯃꯤꯠ ꯍꯦꯛ ꯈꯜꯂꯒ ꯍꯦꯛ ꯍꯧꯏꯗ
ꯀꯩꯅꯣ ꯑꯦ꯫
ꯅꯣꯡ ꯆꯨꯕ ꯅꯨꯃꯤꯠ ꯅꯨꯃꯤꯠꯅ ꯈꯜꯂꯒ ꯍꯧꯋꯦꯕ꯫
ꯅꯠꯇꯦ ꯅꯠꯇꯦ ꯅꯣꯡ ꯆꯨꯒꯗꯕ ꯅꯨꯃꯤꯠ ꯈꯟꯗꯦ꯫
ꯑꯗꯨ ꯍꯥꯏ ꯑꯈꯣꯏ ꯑꯈꯣꯏ ꯃꯥ ꯑꯃꯅꯤ ꯉꯁꯤ ꯌꯥꯝ ꯗꯥꯎ ꯌꯥꯒ
ꯀꯩꯒꯤ꯫
ꯅꯠꯇꯦ ꯗꯥꯎ ꯌꯥꯕ ꯍꯥꯏꯗꯤ ꯃꯥꯁꯦ ꯑꯦꯁꯤ ꯐꯪꯒꯗꯕ ꯑꯃ ꯂꯩꯕ꯫ ꯑꯈꯣꯏꯒꯤ ꯄꯣꯠꯂꯣꯕꯩ ꯁ꯭ꯀꯤꯝꯒꯤꯀꯣ꯫
ꯎꯝ꯫
ꯑꯗ ꯅꯍꯥꯟꯈꯣꯏꯗꯤ ꯃꯥ ꯒꯥꯔꯤ ꯃꯆꯥꯗꯣ ꯑꯗꯨꯝ ꯂꯥꯛꯄꯅꯦꯕ꯫
ꯎꯝ꯫
ꯉꯁꯤꯗꯤ ꯌꯥꯝ ꯇꯥꯏꯃꯤꯡ ꯌꯥꯝ ꯆꯥꯅꯅ ꯃꯥꯏꯗꯣ ꯅꯣꯡ ꯈꯤꯇꯪ ꯆꯨꯨꯕꯩꯗꯨꯗ ꯒꯥꯔꯤ ꯑꯆꯧꯕꯗ ꯂꯥꯛꯄ꯫
ꯎꯝ꯫
ꯑꯗꯨꯒ ꯑꯦꯁꯤꯗꯁꯨ ꯉꯁꯤꯁꯦ ꯂꯥꯛꯁꯤꯜꯂꯛꯄ꯫ ꯄꯨꯔꯥ ꯍꯦꯛꯇ ꯇꯥꯏꯃꯤꯡ ꯆꯥꯟꯅꯈꯤꯕꯗꯣ꯫
ꯎꯝ ꯄꯨꯔ ꯆꯠꯈ꯭ꯔꯦ꯫
ꯆꯠꯈꯔꯦ ꯃꯥ ꯀꯗꯥꯏꯗ ꯍꯥꯞꯇꫭꯏꯅꯣ꯫ ꯃꯥꯏ ꯀꯥꯗ ꯍꯥꯞꯇꯣꯏꯔ ꯀꯗꯥꯏꯗ ꯍꯥꯞꯇꯣꯏꯅꯣ ꯃꯆꯥꯒ ꯃꯥꯏ ꯈꯟꯅꯖꯔꯖꯅꯤ꯫
ꯃꯆꯥ ꯀꯌꯥꯝ ꯆꯥꯎꯔꯒꯦ꯫
ꯃꯆꯥ ꯑꯃꯅ ꯍꯟꯗꯛ ꯏꯂꯚꯦꯟ ꯀꯥꯏꯅꯤꯀꯣ꯫
ꯎꯝ꯫
ꯑꯃꯅ ꯒꯦꯞ ꯈꯔ ꯂꯩꯔꯤꯅꯦꯕ ꯑꯇꯣꯝꯕꯤꯗꯨꯗꯤ ꯫ ꯑꯃꯅ ꯀ꯭ꯂꯥꯁ ꯃꯥꯏꯗꯣ ꯀꯌꯥ ꯀꯥꯔꯝꯗꯣꯏꯅꯣ ꯈꯪꯗꯦ꯫ ꯑꯈꯣꯏꯒꯤ ꯐꯣꯔ ꯐꯥꯏꯚꯀꯤ ꯐꯣꯔ ꯐꯥꯏꯚꯀꯤ ꯆꯥꯡ ꯑꯣꯏꯔꯝꯗꯤꯣꯏ ꯃꯥꯜꯜꯂꯤꯀꯣ꯫
ꯀꯩꯅꯣ ꯍꯥꯏꯁꯤꯕꯣ ꯅꯣꯏ ꯀꯖꯤꯞ ꯅꯠꯇ꯭ꯔꯣ꯫
ꯀꯆꯤꯟ
ꯑꯗꯨꯐꯧ ꯈꯪꯅꯗ꯭ꯔꯕ ꯅꯪ ꯆꯦꯅꯦꯜ ꯑꯃꯗ ꯂꯩ ꯃꯥꯜꯂꯦ
ꯑꯦ ꯑꯉꯥꯡ ꯃꯔꯛꯇꯨꯗꯤ ꯀꯃꯥꯏꯅ ꯈꯪꯗꯣꯏꯅꯣ ꯑꯩꯅꯥ
ꯑꯗꯨ ꯑꯣꯏꯔꯁꯨ ꯑꯩꯈꯣꯏꯗꯤ ꯑꯩꯈꯣꯏ ꯑꯩꯈꯣꯏꯅ ꯏꯈꯥ ꯊꯥꯕ ꯑꯉꯥꯡ ꯂꯩ ꯃꯌꯥꯝꯁꯦ ꯂꯣꯏꯅ ꯑꯩꯈꯣꯏ ꯏꯆꯤꯜ ꯏꯅꯥꯎ ꯃꯁꯦꯟꯗꯤ ꯈꯪꯅꯩ ꯀꯩ
ꯌꯥꯝꯀꯥꯟ ꯄꯨꯟꯕꯁꯨ ꯅꯠꯇꯦ
ꯄꯨꯟꯗ꯭ꯔꯁꯨ ꯈꯪꯕꯗꯤ ꯌꯥꯏ ꯀꯩꯂꯣ
ꯑꯃꯥꯗꯨꯗꯤ ꯅꯔꯁꯔꯤꯃꯨꯛ ꯀꯥꯔꯝꯒꯅꯤ
ꯀꯩ ꯃꯆꯥ ꯑꯍꯨꯝꯂꯣ
ꯅꯨꯄꯤ ꯉꯥꯛꯇ ꯑꯍꯨꯝꯅꯦꯃꯤ
ꯑꯗꯨꯗꯅꯦꯃꯤ ꯃꯥꯃꯅ ꯑꯁ ꯑꯍꯥꯟꯕꯗ ꯃꯥꯒꯤ ꯅꯨꯄꯤ ꯍꯧꯖꯤꯛꯀꯤ ꯑꯇꯣꯝꯕꯤꯁꯦ ꯑ ꯁꯤ ꯄꯣꯛꯅꯤ ꯈꯪꯕꯒꯤ ꯑ ꯀꯩꯅꯣ ꯇꯧꯔꯤꯅꯦꯃꯦ ꯀꯩ ꯍꯥꯏꯅꯤ ꯁꯨꯝ ꯌꯦꯡꯕꯗ ꯑꯩꯈꯣꯏꯒꯤ ꯑꯜꯇ꯭ꯔ ꯁꯥꯎꯟꯗ ꯁꯨꯝ ꯌꯦꯡꯕꯗ ꯑꯩꯈꯣꯏꯒꯤ ꯑꯅꯝꯕꯅ ꯅꯨꯄꯤꯅ ꯑꯣꯏꯕꯒꯤ ꯆꯥꯡꯁꯇꯣ ꯌꯥꯝ ꯋꯥꯡꯅ ꯂꯩꯔꯦꯅ ꯇꯧꯕꯗꯣ
ꯎꯝ
ꯑꯁ ꯑꯗꯨꯗ ꯃꯥꯅ ꯇꯧꯕꯖꯤ ꯂꯣꯏꯔꯦꯕꯣ ꯑꯁ ꯏꯅꯥꯎ ꯄꯨꯟꯁꯤꯁꯦ ꯕꯤꯠꯀꯥ ꯌꯥꯎꯁꯜꯂꯛꯇ꯭ꯔꯦꯅꯒ ꯇꯧꯔꯒ ꯃꯊꯥꯒꯖꯤ ꯊꯤ ꯁꯥꯖꯟꯕꯤꯅꯤ ꯅꯦꯃꯤ ꯈꯕ ꯃꯥꯅ ꯅꯨꯄꯥ ꯑꯃꯗꯤ ꯄꯥꯝꯗꯤ ꯄꯥꯝ ꯑꯗꯨ ꯃꯥ ꯀꯣꯟꯅꯕꯨꯗꯤ ꯑꯗꯨ ꯃꯥ ꯀꯣꯟꯅꯗꯤ ꯍꯥꯏꯔꯛ ꯏ ꯑꯁ ꯅꯨꯄꯥ ꯑ ꯆꯞ ꯃꯥꯟꯅ ꯄꯣꯠꯅꯤ ꯅꯨꯄꯤꯅꯕꯨ ꯍꯦꯟꯅ ꯐꯔꯄꯣꯠꯅꯝ ꯅꯨꯄꯥ ꯍꯧꯖꯤꯛꯀꯥꯟ
ꯍ
ꯅꯨꯄꯥ ꯁꯦꯟꯅꯗꯣꯏ ꯁꯔꯨꯛ ꯅꯨꯄꯤ ꯃꯆꯥ ꯁꯦꯟꯅ ꯐꯩ
ꯎꯝ ꯑꯗꯣ ꯃꯥꯕꯨꯗꯤ ꯍꯥꯥꯏꯔꯤ ꯃꯥꯅ ꯄꯥꯝꯃꯤꯁꯦ ꯃꯥꯅ ꯍꯥꯏꯅꯦ ꯃꯤꯅ ꯁꯨꯝ ꯅꯍꯥꯟꯁꯦ ꯋꯥꯔꯤ ꯁꯥꯕ ꯃꯁꯥꯁꯦ ꯑꯗꯨ ꯗꯨ ꯇꯥꯟꯕꯩ ꯋꯥꯔꯤ ꯁꯥꯕ ꯃꯥꯥ ꯍꯥꯏꯅꯤ ꯎꯝ ꯃꯥꯗꯤ ꯃꯥꯥꯏ ꯀꯩꯝ ꯈꯟꯗ꯭ꯔꯦꯌꯦ ꯃꯥꯏ ꯃꯆꯥꯒꯩꯗꯣ ꯈꯔ ꯁꯦꯝꯃꯒ ꯃꯥ ꯍꯥꯏꯅꯦ ꯂꯨꯄꯥ ꯂꯥꯛ ꯌꯥꯡꯈꯩꯃꯨꯛ ꯂꯩꯍꯧꯔꯒ ꯌꯥꯔꯦ
ꯑꯦ ꯍꯣꯏꯅꯦ ꯌꯥꯏꯌꯦ ꯀꯩꯅꯣ
ꯑꯗꯣ ꯃꯥꯗꯤ ꯀꯩꯅꯣꯁꯨ ꯈꯟꯂꯤ ꯍꯧꯖꯤꯛꯀꯥꯟ ꯃꯥꯗꯤ ꯀꯟꯅ ꯎꯝ ꯃꯥꯅ ꯈꯜꯂꯤꯖꯦ ꯈꯔ ꯑꯍꯟ ꯅꯣꯏꯁꯤꯜꯂꯛꯑꯗꯤꯀꯣ ꯑꯩꯈꯣꯏ ꯁ꯭ꯋꯥꯏꯗ ꯃꯥꯒꯤ ꯗꯨꯀꯥꯟ ꯑꯃ ꯐꯝꯃꯒ ꯇꯦꯠ ꯇꯦꯠ ꯇꯧꯔ ꯂꯩꯕꯗꯣ ꯑꯗꯨꯃꯥꯏꯅ ꯂꯩꯅꯤꯡꯉꯦ ꯃꯥꯗꯤ
ꯀꯧꯔꯛꯑꯦꯕ ꯑꯁꯤ ꯃꯔꯦꯡ ꯃꯔꯦꯡ ꯆꯠꯄꯁꯦ ꯑꯩ ꯏ ꯀꯥꯔꯛꯀꯥꯗꯧꯔꯦꯕ ꯃꯤ ꯍꯌꯦꯡ ꯇ꯭ꯔꯥꯟꯁꯀ꯭ꯔꯤꯞ ꯇꯧꯕ ꯃꯤꯅ ꯑꯩꯁꯦ ꯏꯁꯧ ꯌꯥꯝ ꯃꯥꯡꯕ ꯃꯥꯟꯂꯅꯦꯕ
ꯃꯥꯟꯂꯅꯤ
ꯅꯪꯅ ꯁꯣꯝꯗ ꯉꯥꯡꯅꯕ ꯉꯝꯗꯔꯤ ꯁꯤꯗꯤ ꯈꯪꯗꯕ
ꯎꯝ ꯑꯁ ꯃꯥꯁꯖꯦ ꯑꯃꯥ ꯅꯪꯅ ꯍꯥꯏꯒꯟꯕ ꯅꯪꯅ ꯅꯍꯥꯟ ꯑꯃꯥ ꯍꯥꯏꯕ ꯑꯁ ꯗꯨꯀꯥꯟꯒꯤ ꯃꯤꯅꯤ ꯀꯥꯏꯅ ꯀꯔꯤꯕꯨ ꯁꯨꯛꯇꯣꯛꯑ ꯂꯩꯌꯦ ꯇꯧꯕꯗꯣ ꯈꯪꯕ꯭ꯔ
ꯍꯣꯏ
ꯑꯗꯨ ꯑꯩꯈꯣꯏ ꯗꯥꯏꯔꯦꯛ ꯑꯩꯈꯣꯏ ꯃꯥꯝꯃꯗꯣ ꯑꯗꯨ ꯗꯥꯏꯔꯦꯛꯅꯦꯕ ꯈꯪꯉꯕ
ꯎꯝ
ꯑꯁ ꯃꯥꯗꯤ ꯑꯗꯨꯝ ꯇꯥꯏꯔꯛꯦꯒꯕꯣ ꯑꯗꯨ ꯇꯥꯏꯔꯛꯑꯦꯅꯦ ꯁꯤ ꯑꯁ ꯂꯣꯏꯔꯦ ꯑꯩꯈꯣꯏ ꯅꯥꯀꯟꯒꯤ ꯑꯃ ꯑꯩꯅ ꯑꯩꯈꯣꯏ ꯏꯆꯟꯅꯨꯄꯤ ꯅꯥꯀꯟꯀꯤ ꯑꯃꯥ ꯍꯦꯛ ꯍꯥꯏꯕꯗꯣ ꯑꯃ ꯅꯨꯄꯥ ꯎꯟꯕꯥ ꯆꯠꯂꯤꯒ ꯇꯧꯕꯗꯣ
ꯎꯝ ꯎ
ꯃꯥꯖꯨ ꯑꯍꯥꯟꯕ ꯑꯩꯈꯣꯏ ꯗꯨꯀꯥꯟ ꯂꯥꯛꯄꯗꯅꯦ
ꯎ
ꯑꯁ ꯃꯥꯏꯅꯤ ꯀꯩꯅꯣ ꯑꯁ ꯅꯣꯏ ꯃꯥꯕꯗꯣ ꯀꯩꯅꯣ ꯃꯥꯏꯅꯤ ꯁꯥꯎ ꯂꯩꯗꯧ ꯃꯥꯂ
ꯎꯝ
ꯑꯗꯨꯃꯥꯏꯅ ꯍꯧꯖꯤꯛꯀꯥꯟꯗꯗꯤ ꯈꯔꯕꯨꯗꯤ ꯐꯔꯕꯅꯦ ꯑꯗꯣ ꯑꯁꯃꯥꯏ ꯃꯥꯗꯤ ꯀꯩꯅꯣ ꯂꯩ ꯇꯧꯔꯤ
ꯃꯤꯡꯖꯦꯟ ꯗ ꯌꯦꯡꯗ꯭ꯔꯣ ꯃꯤꯡꯖꯦꯟ ꯅꯪꯅ ꯍꯦꯟꯅ ꯄ꯭ꯔꯦꯛꯇꯤꯁ ꯇꯧ ꯍꯥꯏꯌꯣ
ꯎꯝ ꯑꯗꯣ ꯃꯥꯏ ꯀꯦꯔꯦꯛꯇꯔ ꯑꯩ ꯑꯩ ꯃꯥꯏ ꯀꯦꯔꯦꯛꯇꯔ ꯄꯥꯝꯗꯁꯨ ꯄꯄꯥꯝ ꯄꯝꯅꯤꯕꯁ
ꯋꯥꯏ
ꯑꯩꯅ ꯌꯥꯝ ꯌꯥꯅꯤꯡꯗꯕ ꯀꯦꯔꯦꯛꯇꯔ ꯑꯃ ꯑꯣꯏꯌꯦꯕ
ꯀꯥꯏꯒꯤ
ꯑꯗꯣ ꯀꯩꯅꯣꯕꯨꯗꯤ ꯅꯠꯇꯦꯀꯣ ꯃꯤ ꯃꯥꯁꯦ ꯃꯤ ꯐꯠꯇꯦ ꯍꯥꯏꯕꯗꯤ ꯅꯠꯇꯕ ꯀꯩꯅꯣ ꯑ ꯍꯥꯏꯔꯛꯀꯁꯦ ꯀꯦꯔꯦꯛꯇꯔꯅ ꯑ ꯃꯥꯒꯤ ꯐꯕꯁꯨ ꯂꯩꯀꯣ ꯐꯠꯇꯕꯗꯨꯅꯦꯕ ꯑꯩꯅ ꯄꯥꯝꯗꯦ ꯍꯥꯏꯔꯤꯁꯤꯗꯤ ꯃꯥꯏ ꯑꯃꯕꯨꯗꯤ ꯂꯩꯗꯤꯗ ꯑ ꯀꯩ ꯍꯥꯏꯅꯤ ꯃꯤꯉꯣꯟꯗꯁꯨ ꯂꯥꯟꯖꯔꯨꯣꯏ ꯍꯥꯏꯕ ꯃꯣꯏꯅꯁꯨ ꯂꯥꯟꯕꯤꯔꯛꯀꯅꯨ ꯍꯥꯏꯕ ꯑꯗꯨꯝꯕꯗꯤ ꯑꯗꯨꯝꯕꯅꯦꯕꯀꯣ
ꯎꯝ
ꯑꯥ ꯃꯤꯒꯤꯁꯨ ꯍꯦꯛꯇ ꯐꯠꯇꯅꯕꯗꯤ ꯇꯧ ꯀꯦ ꯀꯥꯏꯅ ꯇꯧꯕ ꯑꯗꯨꯝꯕꯕꯨ ꯅꯠꯇꯕ
ꯎꯝ
ꯑꯗꯨꯒ ꯃꯥꯒꯤꯅꯦꯕ ꯃꯤꯒꯤ ꯀꯩ ꯍꯥꯏꯅꯤ ꯃꯤꯒꯤ ꯀꯩ ꯈꯟꯕꯤꯗꯕ ꯑꯃ
ꯎꯝ
ꯑ ꯑꯣ ꯀꯩ ꯍꯥꯏꯅꯤ ꯑꯩꯉꯣꯟꯗ ꯑꯩꯅ ꯀꯩ ꯍꯥꯏꯅꯤ ꯅꯪꯅ ꯃꯇꯦꯡ ꯑꯃ ꯇꯧꯗꯣꯔꯦꯅ ꯈꯜꯂꯣꯕ ꯀꯩꯅꯣꯝꯃ ꯃꯤꯗꯨꯒꯤ ꯃꯤ ꯑꯃꯒꯤ ꯑꯗꯨꯗ ꯑꯩꯉꯣꯟꯗ ꯈꯔ ꯑꯃꯨꯛ ꯑꯩꯅ ꯇꯧꯕꯤꯗꯣꯔꯤꯗꯨꯒ ꯑꯩꯉꯣꯟꯗ ꯑꯃꯨꯛ ꯈꯤꯇꯪ ꯂꯥꯛꯇ꯭ꯔꯗꯤ ꯑꯦ ꯀꯩꯗꯧꯗꯣꯏꯅꯣ ꯀ ꯍꯥꯏꯕ ꯑꯃ ꯂꯩꯕꯣ ꯐ꯭ꯔꯤꯗ ꯑꯃ ꯐ꯭ꯔꯤꯗ ꯑꯩꯈꯣꯏꯗꯒꯤ ꯆꯠꯁꯤꯡꯗꯣ ꯀꯩ ꯍꯥꯏꯅꯤ ꯃꯤꯉꯣꯟꯗ ꯈꯤꯇꯪ ꯃꯇꯦꯡ ꯄꯥꯡꯕꯤꯈꯤꯕꯗꯨꯃ ꯃꯉꯣꯟꯗ ꯀꯩ ꯍꯥꯏꯅꯤ ꯁꯨꯡꯌꯥ ꯌꯥꯟꯗꯕ ꯂꯩꯌꯦꯕ ꯑꯩꯁꯨ ꯌꯥꯅꯤꯡꯗꯕ ꯑꯃ ꯑꯗꯨ ꯀꯩꯅꯣ ꯑꯗꯨ ꯀꯦꯔꯦꯛꯇꯔꯗꯨ ꯑꯩ ꯏ ꯌꯥꯝ ꯀꯥꯏꯑꯕ
ꯎꯝ
ꯍꯥꯏꯇꯥꯔꯦ ꯑꯩꯈꯣꯏꯅ ꯉꯝꯕ ꯃꯆꯥ ꯑꯃ ꯃꯤ ꯑꯗꯨꯝ ꯇꯧꯕꯤꯗ꯭ꯔꯣ ꯑꯦ ꯀꯩꯗꯧꯒꯦꯗ ꯑꯗꯨꯏꯀꯣ ꯗꯨꯀꯥꯟꯗꯨꯁꯨ ꯇꯧꯋꯦꯕ ꯃꯤꯅ
ꯎꯝ
ꯑꯦ ꯃꯤ ꯂꯥꯏ ꯂꯥꯛꯑꯦ ꯑꯩꯈꯣꯏꯁꯨ
ꯎ
ꯃꯤ ꯆꯤꯟꯕꯣꯕꯨꯗꯤ ꯆꯤꯂꯦ ꯅꯇꯅꯦ ꯑꯗꯨꯝ ꯐ꯭ꯔꯤꯗ ꯑꯩꯈꯣꯏ ꯐꯣꯟꯅꯦꯅꯒ ꯑꯗꯨꯝ ꯊꯣꯡ ꯂꯣꯛ ꯇꯧꯔ ꯑꯗꯨ ꯑꯗꯨꯝ ꯂꯩꯔꯤꯅꯦꯕ ꯑꯗꯨꯗ ꯃꯤꯅ ꯄꯣꯠꯂꯩ ꯂꯥꯛꯄꯗ ꯊꯣꯛꯁꯦ ꯑꯩꯅ ꯑꯩꯈꯣꯏꯒꯤ ꯌꯣꯟꯐꯝ ꯊꯣꯛꯄ ꯃꯃꯜꯗꯨꯗꯤ ꯌꯣꯟꯕꯤꯔ ꯂꯣꯏꯔꯦ ꯃꯣꯏꯅ ꯑꯦ ꯁꯤ ꯑꯇ ꯁꯝꯕꯤꯔꯛꯑꯣ ꯈꯣꯠꯂꯨꯗꯣ ꯑꯩꯈꯣꯏꯅ ꯍꯦꯛꯇ ꯑꯥ ꯀꯩ ꯍꯥꯏꯅꯤ ꯅꯨꯡ ꯑꯆꯧꯕ ꯑꯃ ꯊꯨꯒꯥꯏ ꯍꯥꯏꯕꯗꯧꯅ ꯋꯥꯗꯣꯢꯗꯤ ꯅꯠꯇꯦꯅ ꯑ ꯑꯩꯈꯣꯏ ꯑꯗꯨꯝ ꯐꯣꯟ ꯃꯦꯠ ꯂꯩꯗꯣꯢꯅꯤ ꯑꯗꯨꯝꯕ ꯑꯃ ꯆꯝꯗꯣꯛꯄꯤꯈꯤꯕ ꯃꯉꯣꯟꯗ ꯀꯩ ꯍꯥꯏꯅꯤ ꯎꯝ ꯌꯥꯝ ꯑꯩꯈꯣꯏꯗꯒꯤ ꯌꯥꯝ ꯃꯥꯡꯉꯕꯩ ꯇꯥꯏꯞꯇꯀꯣ
ꯎꯝ
ꯈꯜꯂꯦꯕ ꯑꯗꯣ ꯑꯩꯗꯤ ꯑꯗꯨꯝ ꯃꯤ ꯂꯥꯛꯄꯩ ꯁꯦꯝꯃꯁꯨ ꯑꯗꯨꯝ ꯑꯗꯨꯝ ꯐꯖꯅ ꯁꯦꯝꯕꯤꯌꯦꯕꯀꯣ
ꯎꯝ
ꯑꯗꯣ ꯃꯥ ꯃꯤꯉꯣꯟꯗꯒ ꯇꯝꯗꯣꯏꯅꯦ ꯑꯁ ꯑꯩꯈꯣꯏ ꯏꯅꯥꯎꯗꯤꯅꯦ ꯃꯥ ꯍꯥꯏꯅꯤ
ꯎꯝ
ꯀꯩꯅꯣꯁꯨ ꯇꯧꯅꯤ ꯄꯩꯁꯥꯁꯨ ꯍꯦꯟꯅꯁꯨ ꯂꯧꯍꯧꯔꯣꯢ ꯃꯥ ꯍꯥꯏꯁꯤꯅ ꯑꯗꯨꯃꯥꯏꯅ ꯁꯦꯝꯗꯣꯏ ꯑꯣꯏꯔꯗꯤ ꯈꯔ ꯍꯦꯟꯅ ꯍꯥꯏ ꯖꯤꯂꯨ ꯁꯤꯅꯤ ꯆꯞ ꯆꯞ ꯆꯥꯅꯁꯨ ꯑꯗꯨꯒ ꯑꯁꯨꯃꯥꯏꯅ ꯁꯦꯝꯃꯒꯁꯤꯅ ꯑꯗꯨꯝ ꯇꯧꯗꯅ ꯇꯧꯔ ꯂꯩꯗꯨꯢꯅꯤꯌꯦ
ꯍꯝ
ꯑꯩ ꯁꯦꯡ ꯁꯤ ꯗꯤ ꯑ ꯃꯩ ꯄꯣꯠꯅꯦ ꯍꯥꯏꯕꯩ ꯋꯥꯅꯦ ꯐꯖꯅ ꯁꯦꯝꯕꯤꯌꯦ ꯑꯗꯨꯝ ꯑꯩꯈꯣꯏꯗ ꯋꯥꯕꯁꯨ ꯅꯇꯦ ꯑꯗꯨꯕꯨ ꯀꯩꯗꯧꯒꯦ ꯍꯥꯢꯕꯩ ꯋꯥꯅꯤꯗ
ꯎꯝ
ꯑꯗꯨ ꯕꯤꯅꯟꯗꯨꯁꯨ ꯇꯜꯂꯦꯕ ꯃꯥꯁꯨ
ꯇꯟꯅꯤꯌꯦ ꯅꯪ ꯈꯛꯇꯅꯤ ꯇꯟꯗ꯭ꯔꯤꯗꯣ
ꯑꯗꯨ ꯁꯥꯎꯔꯤ ꯁꯥꯎꯔꯤꯒꯩꯗꯧꯔ ꯃꯥ ꯈꯪꯗꯦ
ꯇꯅꯤ ꯅꯪ ꯈꯛꯇꯅꯦ ꯅꯪꯕꯨꯗꯤ ꯌꯥꯔꯦ ꯅꯪꯕꯨꯗꯤ ꯃꯌꯥꯝꯒꯤ ꯏꯅꯥꯎ ꯑꯣꯏꯗꯅ ꯂꯩꯔꯕꯅꯦ ꯑꯗꯨꯅ
ꯅꯠꯇꯦꯍꯦ ꯑꯗꯨꯏ ꯋꯥ ꯅꯠꯇꯕ ꯑꯦ
ꯅꯪꯅ ꯅꯪꯅ ꯄꯪ ꯐꯥꯗ ꯐꯥꯗꯣꯛꯄ ꯒꯥꯢꯅ ꯅꯪꯅ ꯐꯧ ꯐꯔꯤꯗꯨ ꯃꯥꯢꯅ ꯃꯤꯗꯤ ꯀꯥꯏ ꯌꯥꯗꯣꯏꯅꯣ
ꯑꯦ ꯍꯥꯏꯕꯋꯥꯅꯦ ꯑꯦ ꯑꯗꯨꯃꯥꯏꯅ ꯁꯦꯝꯕꯤꯒꯤꯕꯗꯨꯅꯅꯦ ꯃꯤ ꯆꯪꯉꯛꯇꯣꯏꯅꯤ ꯀꯩꯅꯣ
ꯅꯪꯅ ꯑꯃꯨꯛ ꯑ ꯅꯪ ꯅꯪꯅ ꯐꯅ ꯈꯟꯕꯒꯤꯅꯦꯕ ꯑꯗꯨ ꯇꯜꯂꯤꯅꯦ ꯕꯤꯅꯟꯗꯗꯨꯗꯤ ꯃꯥꯒꯤ ꯇꯧꯐꯝ ꯊꯣꯛꯄ ꯈꯔꯗ ꯇꯧꯔ ꯂꯣꯏꯔꯦ ꯅ ꯈꯟꯕꯩꯅꯦꯕ ꯑꯗꯩ ꯅꯣꯏ ꯃꯥꯝꯃꯗꯨꯅ ꯑꯃꯨꯛ ꯄꯨꯔꯥ ꯕꯤꯖꯤꯅꯦꯁ ꯃꯦꯟꯅꯦꯕ ꯃꯥꯅ ꯑꯃꯨꯛ ꯑꯣꯏꯔꯤꯗꯨꯅ
ꯎꯝ
ꯇꯤꯠ ꯐꯣꯔ ꯇꯦꯠ ꯑꯅ ꯇꯧꯕ ꯃꯥꯅ ꯑꯃꯨꯛ
ꯑꯦ ꯑꯗꯨꯏꯁꯨ ꯑꯗꯨꯃꯥꯏꯅ ꯇꯧꯕꯤꯈꯤꯕꯗꯨꯅꯅꯦ ꯑꯩꯁ ꯃꯇꯨꯡꯗ ꯂꯥꯛꯄ ꯌꯥꯝ ꯌꯥꯎꯒ꯭ꯔ ꯖꯥꯅꯤꯅꯦ
ꯑꯗꯨꯕꯨ ꯍꯥꯏꯕ ꯇꯂꯤ ꯅꯦꯕ ꯑꯗꯣ ꯃꯔꯛ ꯊꯠꯅ ꯀꯩꯅꯣꯝꯃ ꯍꯥꯏꯒꯦ ꯅꯪꯒꯤ ꯒꯨꯗ ꯅ꯭ꯌꯨꯁ ꯑꯃ ꯅꯪꯒꯤ ꯑꯥꯔꯖꯦꯟꯇꯤꯅꯥꯗꯣ ꯂꯩꯍꯧꯔꯅꯤ ꯏꯖꯤꯞꯅ ꯑꯅꯤ ꯁꯨꯒ꯭ꯔꯦ
ꯋꯥ ꯑꯣ ꯑꯁ ꯀꯦꯛ ꯑꯝꯇ ꯀꯛꯊꯣꯛꯁꯤꯔꯅꯦ ꯑꯩꯕꯨ
ꯌꯥꯏꯑ ꯀꯛꯊꯣꯛꯑꯣ ꯕꯤ ꯕꯤꯇꯅꯤꯌꯥ ꯀꯛꯊꯣꯛ ꯎꯔꯁꯨ
ꯋꯥ ꯑꯁ ꯅꯪ ꯄꯥꯎꯁꯤꯗꯤ ꯅꯨꯡꯉꯥꯏꯕ ꯄꯥꯎꯅꯤꯅꯦ ꯅꯪ ꯇꯃꯩꯁꯤꯗꯤ
ꯔꯥꯅꯤ ꯀꯦꯛ ꯑꯣꯔꯁꯨ ꯇꯧꯔꯒ ꯀꯛꯎ ꯍꯦꯛꯇ
ꯌꯥꯏꯑꯦ ꯋꯥꯏ ꯀꯩ ꯇꯧꯕ ꯑꯁꯨꯛ ꯅꯨꯡꯉꯥꯏꯔꯁꯤꯗꯕꯨ ꯀꯔꯤꯒꯤ ꯔꯅꯤ ꯀꯦꯛ
ꯎꯝ ꯀꯦꯛ ꯁꯥꯕ ꯑꯣꯏꯅ ꯇꯝꯃꯒꯦꯔꯥ ꯑꯦ ꯑꯗꯨ ꯍꯥꯏꯔ ꯑꯩ ꯀꯦꯛ ꯁꯥꯕ ꯇꯝ ꯆꯠꯁꯤꯔ ꯈꯂꯤꯅꯤ
ꯇꯃꯣ
ꯇꯝꯅꯤꯡꯈꯠꯂꯛꯑꯕ ꯀꯦꯛ ꯁꯥꯕꯁꯤ ꯇꯝꯕꯁꯤ ꯌꯥꯝ ꯐꯩꯌꯦꯌꯦ
ꯎꯝ ꯑꯩꯀꯣꯏ ꯃꯥꯗꯣ ꯑꯩꯅ ꯑꯉꯥꯡ ꯑꯣꯏꯉꯩꯗ ꯀꯦꯛ ꯁꯥꯎ ꯍꯥꯢꯔ ꯑꯗꯨꯝ ꯁꯥꯗꯅ ꯂꯣꯏꯁꯤꯟꯈ꯭ꯔꯕꯅꯤ
ꯏ ꯀꯩꯩꯒꯤ
ꯃꯥꯅꯅꯦ
ꯑꯩꯕꯨ
ꯑꯩꯈꯣꯏ ꯃꯥꯅꯦ ꯃꯥꯗꯤ ꯍꯣꯝ ꯁꯥꯏꯟꯁ ꯂꯧꯔꯛꯑꯦꯌꯦ ꯑꯗꯨꯗ ꯃꯥꯅ ꯃꯥꯥꯏ ꯀꯔꯥꯟ ꯇꯥꯕꯩ ꯆꯥꯡꯁꯦ ꯌꯦꯉꯣꯅꯦ ꯃꯥꯅ ꯍꯩꯌꯦꯁꯨ ꯍꯥꯏꯔꯝꯃꯤꯕ ꯑꯗꯨꯒ ꯑꯗꯨ ꯑꯗꯨꯝ ꯁꯥꯒꯤꯗ꯭ꯔꯥ
ꯁꯥꯎ ꯍꯥꯏꯔꯒꯅ ꯌꯥꯗ꯭ꯔꯕ
ꯑꯥꯎ ꯑꯦ ꯁꯥꯕ ꯍꯥꯏꯁꯦ ꯑꯗ ꯄꯣꯠ ꯆꯩꯩ ꯑꯃꯛ ꯀꯔꯤ ꯀꯔꯥ ꯌꯥꯝ ꯂꯩꯗꯣꯏꯅꯤꯅ
ꯑꯩꯅ ꯇꯝꯃꯒ ꯁꯥꯔ ꯁꯥꯔꯂꯣꯏꯔꯦ ꯀꯩꯅꯣ ꯚꯥꯏ ꯅꯪꯒꯤ
ꯑꯗꯩꯗꯤ ꯎ ꯀꯦꯛ ꯀ ꯂꯣꯏ ꯂꯪꯒꯥꯅꯦ ꯍꯥꯏꯔꯤꯌꯦ
ꯑꯃ ꯂꯩꯕꯗꯣ ꯀꯦꯑ ꯂꯪꯕ ꯅꯨꯄꯥ ꯑꯃ ꯂꯩꯕꯗꯣ ꯑꯗꯩꯒꯥ ꯂꯦꯀꯣꯛ ꯊꯨꯒꯥꯏꯕ ꯌꯥꯔꯅꯤ ꯅꯪ
ꯑꯦ ꯑꯗꯨ ꯎꯒꯤꯗ꯭ꯔꯦ
ꯈꯪꯗꯦ
ꯀꯩꯗꯧꯕ꯭ꯔꯥ ꯃꯤꯅꯒ ꯐꯨꯈ꯭ꯔꯥ ꯖꯥꯠꯂꯣ
ꯐꯨꯔꯝꯃꯣꯏ ꯃꯌꯨꯝꯒꯤ ꯃꯤꯒꯩꯅ ꯆꯩꯗꯅ ꯊꯣꯛꯂꯛꯇꯕ ꯑꯣꯏꯔꯝꯕꯁꯨ ꯌꯥꯏ
ꯈꯪꯗꯦꯅ ꯅꯠꯇ꯭ꯔ ꯃꯥꯒꯤ ꯌꯦꯜꯂꯨꯒꯤ ꯈꯣꯡꯒꯥꯎꯗꯣ ꯁꯦ ꯑꯄꯦꯟꯗꯤ ꯁꯦꯒꯥꯏꯈ꯭ꯔꯕ ꯀꯩꯅꯣ
ꯃꯥꯁꯨ ꯍꯥꯏ ꯋꯥꯅꯦꯕ ꯐꯖꯅ ꯁꯥꯟꯅ ꯃꯁꯥꯗꯣ ꯃꯥ ꯀꯩꯅꯣꯗꯤ ꯅꯠ ꯀꯩꯅꯣꯗꯤ ꯇꯧꯕ ꯃꯤꯗꯤ ꯅꯠꯇꯦꯕ ꯁꯥꯟꯅꯔꯁꯨ ꯐꯖꯅ ꯁꯥꯟꯅꯗꯤ ꯁꯥꯟ ꯑꯗꯨꯝꯗꯤ ꯁꯥꯟꯗꯤ ꯁꯥꯟꯅꯕ ꯑꯗꯨ ꯎꯝ ꯑꯗꯨꯝ ꯈꯔꯗꯤ ꯑꯗꯨꯝ ꯁꯥꯟꯗꯤ ꯁꯥꯟꯅꯕ ꯃꯤ ꯑꯣꯏꯗꯣꯏꯅꯦꯕ ꯈꯕ꯭ꯔꯥ ꯌꯥꯝ ꯍꯦꯛꯇ ꯃꯁꯥ ꯁꯣꯟꯕꯁꯨ ꯅꯠꯇꯦꯕ ꯈꯪꯉꯕꯥ ꯅꯤꯌꯣꯝ ꯐꯖꯅ ꯆꯨꯝꯗꯅꯦ ꯃꯥꯏ ꯏꯒꯣꯗꯣ ꯌꯥꯎꯗꯕꯤꯗ ꯐꯖꯅ ꯁꯥꯟꯅꯔꯗꯤꯅꯦ ꯃꯁꯥ ꯐꯖꯅ ꯑꯗꯨꯝ ꯐꯒꯗꯕ ꯃꯤꯅꯦꯕ ꯈꯪꯉꯕ꯭ꯔꯥ
ꯎꯝ
ꯑꯗꯨꯗ ꯃꯥꯅ ꯄꯨꯔꯥ ꯃꯥꯡ ꯇꯥꯍꯟꯕꯩ ꯋꯥꯅꯦ ꯑꯉꯧ ꯑꯐꯩꯒꯤ ꯇꯥꯏꯄꯇꯥ ꯑꯗꯨꯕꯨꯗꯤ ꯃꯥꯏꯁꯨ ꯑꯗꯨꯝ ꯅꯨꯡꯉꯥꯏꯖꯩ
ꯑ ꯑ ꯑꯩ ꯎꯔꯦ ꯋꯥꯔ ꯂꯣꯏꯁꯟꯂꯁꯤ ꯋꯔꯤꯁꯦ ꯂꯣꯏꯁꯤꯜꯂꯥꯁꯦ
ꯀꯩꯒꯤꯅꯣ
ꯃꯤ ꯐꯣꯟ ꯃꯥꯄꯨ ꯂꯛꯑꯦ
ꯐꯣꯟ ꯃꯄꯨꯒꯅꯦ ꯎꯝ
ꯐꯥꯒꯤ ꯇꯧꯕꯅꯦ ꯄꯤꯈ꯭ꯔꯣ ꯑꯣ
ꯎꯝ
ꯊꯝꯃꯒꯦ ꯑꯗꯨꯗꯤ